ꯍꯜꯂꯣ
ꯑ ꯇꯥꯕ꯭ꯔꯥ
ꯑꯧ ꯇꯥꯏ ꯇꯥ
ꯑꯣ ꯅꯣꯡ ꯆꯨꯔꯗꯤ ꯅꯦꯋꯥꯛꯁꯦ ꯌꯥꯗ꯭ꯔꯦ
ꯥ ꯅꯣꯡ ꯈꯔ ꯀꯟꯅ ꯇꯥꯔꯒꯗꯤ ꯅꯣꯡꯉ ꯈꯤꯇꯪ ꯅꯨꯡꯉꯥꯏꯖꯕ ꯃꯥꯜꯂꯦꯀꯣ
ꯎꯝ ꯑꯗꯨꯒ ꯃꯩꯒꯁꯨ ꯦꯛꯇ ꯃꯨꯠꯈꯤꯌꯦ
ꯎꯝ
ꯑꯗꯨ ꯑꯗꯨꯝ ꯅꯨꯡꯉꯥꯏꯕ꯭ꯔꯥ ꯃꯩꯒꯨꯝꯕꯗꯣ
ꯃꯩꯁꯦ ꯑꯩꯈꯣꯏꯒꯤ ꯅꯅꯨꯡꯁꯤ ꯀꯩ ꯌꯥꯝ ꯀꯟꯅꯒ ꯁꯤꯜꯂꯛꯑꯕ ꯑꯗꯨꯃꯥꯏꯅ ꯇꯧꯔꯒꯗꯤ ꯃꯩꯗꯤ ꯃꯨꯠꯂꯦ ꯑꯗꯣ ꯑꯅꯝꯕ ꯃꯇꯝꯗꯗꯤ ꯃꯩꯗꯤ ꯅꯨꯡꯉꯥꯏꯗ ꯍꯥꯏꯗꯤ ꯅꯣꯡꯁꯤꯦ ꯀꯌꯥꯝ ꯀꯟꯅ ꯁꯤꯔꯛꯄ ꯃꯇꯝꯗꯣ
ꯑꯥ
ꯃꯣꯠꯂꯦ ꯑꯗꯣ ꯊꯥꯏꯅꯉꯥꯏ ꯆꯍꯤ ꯃꯔꯤ ꯃꯉꯥ ꯃꯇꯥꯡꯗ ꯌꯥꯝ ꯅꯨꯡꯉꯥꯏꯔꯝꯗꯦꯗ ꯑꯗꯨꯒꯤꯗꯤ ꯍꯧꯖꯤꯛꯇꯤ ꯌꯥꯝ ꯅꯨꯡꯉꯥꯏꯔꯦ
ꯍꯣꯏ ꯑꯩꯈꯣꯏ ꯍꯧꯖꯤꯛ ꯑꯃꯨꯛ ꯅꯨꯡꯉꯥꯏꯇ꯭ꯦ
ꯎꯝ ꯎꯝ
ꯃꯔꯝꯗꯤ ꯅꯨꯡꯉꯥꯏꯔꯦ
ꯑꯥꯎ
ꯀꯩꯗꯧꯔꯤꯅꯣ ꯍꯧꯖꯤꯛ
ꯎꯝ ꯍꯧꯖꯤꯛꯇꯤ ꯊꯣꯛꯂꯛꯑꯒ ꯁꯤꯗꯒꯤ ꯗꯨꯀꯥꯟ ꯃꯥꯡ ꯊꯣꯛꯂꯛꯑꯒ ꯁꯨꯝ ꯆꯠꯂꯤ ꯆꯠꯄ ꯁꯥꯟꯅꯔꯤꯉꯩꯁꯦ
ꯑꯣ ꯆ ꯇꯣꯄꯒꯤ ꯑꯗꯨꯝ ꯆꯠꯄꯗꯣ
ꯎꯝ ꯆꯥꯛ ꯇꯣꯛꯄꯕꯨꯥꯎꯗꯤ ꯀꯨꯏꯔꯕꯅꯤꯗ ꯑꯗꯣ ꯁꯨꯝ ꯋꯥꯔꯤ ꯁꯥꯟꯅꯕ ꯑꯣꯏꯅ ꯆꯠꯄꯗꯣ ꯑ ꯑꯗꯨꯁꯨ ꯃꯤ ꯂꯥꯛꯍꯧꯗꯕꯒꯤꯀꯣ
ꯍꯣꯏ ꯑꯦ ꯃꯤꯒ ꯂꯥꯛꯑꯗꯤ ꯀꯃꯥꯏꯅ ꯇꯧꯗꯣꯏꯕ
ꯎꯝꯆ ꯑꯉꯥꯡ ꯊꯝꯃꯦ ꯑꯉꯥꯡ ꯂꯩꯌꯦ ꯑꯣ
ꯎꯝ ꯀꯩꯅꯣ ꯀꯩꯒꯤ ꯀꯩꯅꯣ ꯑꯣꯏꯗꯣꯏꯅꯣ
ꯑꯩꯈꯣꯏꯒꯤ ꯄꯣꯠ ꯆꯩꯩ ꯑꯩꯈꯣꯏꯒꯤ ꯀ ꯀꯔꯝꯕ ꯅꯨꯡꯃꯜꯒꯤ ꯑꯃ ꯑꯃꯒꯤ ꯄꯣꯠ ꯆꯩꯒꯤꯅꯤ
ꯑꯣ ꯐꯩꯅꯦꯀꯣ ꯊꯕꯛ ꯑꯃ ꯑꯗꯨꯝ ꯀꯩꯅꯣ ꯇꯧꯕꯁꯦ
ꯑ ꯃꯤꯒꯤ ꯑꯗꯨꯝ ꯃꯊꯪ ꯃꯊꯪ ꯃꯌꯥꯝꯒꯤ ꯑꯗꯨꯝ ꯌꯥꯎꯔꯒꯀꯣ ꯍꯦꯛ ꯍ ꯒ꯭ꯌꯥꯟ ꯇꯥꯔꯛꯄꯗꯒꯤ ꯉꯁꯤꯐꯥꯎ ꯑꯝꯇ ꯑꯗꯨꯝ ꯊꯕꯛꯁꯦ ꯃꯊꯪ ꯃꯊꯪ ꯑꯗꯨꯝ ꯌꯥꯎꯔꯛꯑꯦꯕꯀꯣ
ꯍꯣꯏ
ꯏꯃꯥꯅ ꯊꯕꯛ ꯇꯧꯖꯩ ꯍꯥꯏꯕ ꯋꯥꯅꯤ ꯑꯗꯨ ꯑꯣꯏꯔꯒꯁꯨ ꯑꯩꯒꯤ ꯑꯣꯏꯅ ꯑꯗꯨꯝ ꯑꯗꯨꯝ ꯏꯁꯥꯒꯤ ꯒꯤ ꯑꯣꯏꯅ ꯑꯗꯨꯝ ꯑꯩꯈꯣꯏꯊꯤ ꯊꯤꯔꯒ ꯑꯗꯨꯝ ꯏꯁꯥꯒꯤ ꯀꯩꯣ ꯏꯃꯥꯗ ꯅꯨꯡꯇꯤꯒꯤ ꯆꯪꯁꯤꯜꯂꯒ ꯍꯪꯕꯗꯣ ꯇꯜꯂꯛꯄꯩ ꯇꯠꯂꯛꯑꯦꯕ ꯑꯗꯨꯗꯨꯅ ꯊꯣꯛꯑ ꯊꯣꯛꯑꯒ ꯑꯗꯨꯝ ꯏꯁꯥꯒꯤ ꯀꯩꯅꯣꯝꯃ ꯑꯗꯨꯝ ꯇꯧꯕꯗꯣ ꯉꯝꯅꯕ ꯑꯗꯨꯃꯥꯏ ꯑꯗꯨꯝ ꯇꯧꯔ ꯂꯥꯛꯑꯦ ꯉꯁꯤꯕꯨ
ꯑꯣ ꯍꯧꯖꯤꯛꯀꯤ ꯗꯨꯀꯥꯟꯗ ꯏꯁꯥꯒꯤꯗꯤ ꯑꯣꯏꯗꯣꯏꯔꯣ ꯑꯣ ꯐꯩꯌꯦ ꯑꯗꯨꯗꯤ
ꯑꯣ ꯁꯤ ꯍꯟꯇꯛ ꯅꯕꯦꯝꯕꯔꯗ ꯑ ꯑ ꯁꯤ ꯆꯟꯗꯛ ꯑ ꯅꯕꯦꯝꯕꯔꯗ ꯑꯃꯃꯨꯛ ꯍꯣꯡꯇꯣꯛꯑꯅꯤ ꯁꯤꯒꯤ ꯄꯣꯠꯁꯦ ꯑꯃꯨꯛ ꯑ ꯑꯩꯅꯗꯤ ꯁꯨꯝ ꯑꯍꯥꯟꯕꯒꯤ ꯇꯧꯕꯀꯣ ꯁꯤꯗꯒꯤ ꯑꯞꯒ꯭ꯔꯦꯗ ꯑꯇꯩ ꯍꯥꯏꯗꯤ ꯇꯣꯉꯥꯟꯕ ꯑꯃꯃꯨꯛ ꯑꯩ ꯍꯣꯡꯗꯣꯛꯦ ꯀꯦꯅ ꯈꯜꯂꯦ ꯍꯥꯏꯗꯤ ꯇ꯭ꯔꯦꯟꯗꯤꯡꯁꯦ ꯑꯗꯨ ꯑꯇꯣꯞꯄ ꯑꯝꯗ ꯖꯒꯥ ꯑꯝꯗ ꯇꯧꯕ ꯄꯣꯠꯁꯨ ꯑꯗꯨꯝ ꯇꯧꯔꯒꯗꯤ ꯑꯗꯨꯝ ꯌꯥꯗꯦꯗꯅꯀꯣ
ꯑꯣ ꯃꯐꯝ ꯍꯧꯖꯤꯛ ꯑꯣꯏꯔꯝꯕꯁꯦ ꯑꯇꯣꯞꯄꯗ ꯍꯣꯡꯗꯣꯛꯄ
ꯎꯝ ꯍꯣꯡꯇꯣꯛꯑ ꯄꯣꯠꯁꯨ ꯂꯣꯏ ꯍꯣꯡꯇꯣꯛꯑꯗꯕꯅꯤ ꯄꯣꯠꯄꯨꯗꯤ ꯌꯥꯎꯅꯤꯕꯣ ꯀꯣ ꯍꯥꯟꯅꯒꯤ ꯂꯩꯔꯤꯕꯁꯦ ꯑꯩꯈꯣꯏꯒꯤ ꯈꯔꯗꯤ ꯌꯥꯎꯅꯤ ꯑꯗꯣ ꯍꯥꯏꯗꯤ ꯇꯣꯉꯥꯟꯕ ꯑꯣꯏꯅ ꯐꯣꯡꯗꯣꯛ ꯁꯝꯅ ꯍꯥꯏꯔꯕꯗ ꯍꯧꯖꯤꯛꯁꯦ ꯑꯣꯟꯂꯥꯏꯟꯒꯤ ꯉꯥꯛꯇ ꯑꯣꯏꯔꯤꯕꯅꯤꯅ ꯑꯗꯨꯗꯒꯤ ꯍꯧꯖꯤꯛꯁꯦ ꯑꯗꯨꯝ ꯑꯩꯅ ꯑꯄꯥꯝꯕ ꯄꯣꯠꯁꯤ ꯗꯨꯀꯥꯟ ꯆꯠꯇ꯭ꯔꯁꯨ ꯂꯣꯏ ꯐꯪꯉꯦꯗꯅꯀꯣ
ꯊꯥꯡꯉꯦ ꯑꯥꯎ
ꯎꯝ ꯑꯣ ꯃꯌꯥꯝꯗꯒꯤ ꯈꯤꯇꯪ ꯌꯨꯅꯤꯛ ꯑꯣꯏꯕ ꯑꯃ ꯍꯣꯡꯗꯣꯛꯀꯦ ꯇꯧꯕꯅꯤꯗ ꯑꯗꯨꯅ ꯁꯤꯒꯤ ꯄꯣꯠꯁꯤꯗꯤ ꯑꯗꯨꯗ ꯑꯗꯨꯝ ꯐꯪꯉꯦ ꯍꯥꯏꯕꯒꯤ ꯄꯣꯠꯁꯨ ꯑꯗꯨꯝ ꯀꯁꯇꯃꯔ ꯂꯥꯛꯄꯗ ꯑꯗꯨꯝ ꯍꯥꯏꯔꯛꯑꯦꯕꯀꯣ
ꯑꯥ
ꯇꯧꯈꯤꯕ ꯄꯣꯠꯇꯨꯗ ꯑꯗꯨꯝ ꯇꯧ ꯂꯩꯕꯁꯨ ꯌꯥꯕ ꯅꯠꯇꯦ ꯑꯗꯨꯅꯀꯣ
ꯃꯥꯅꯦ
ꯎꯝ ꯑꯗꯨꯅ ꯃꯈꯟ ꯃꯈꯟ ꯆꯥꯎꯈꯠꯂꯛꯄꯒꯤ ꯃꯇꯨꯡ ꯏꯟꯅ ꯉꯥꯏꯍꯥꯛ ꯉꯥꯏꯍꯥꯛꯀꯤ ꯇ꯭ꯔꯦꯟꯗꯤꯡ ꯂꯩꯕ ꯄꯣꯠꯇꯨ ꯇꯧꯒꯗꯕꯅꯦꯕ
ꯍꯣꯏ
ꯎ ꯑꯗꯨꯃꯥꯏꯅ ꯈꯜꯂꯦ
ꯃꯥꯅꯦ ꯑꯗꯨꯃꯥꯏꯅ ꯇꯧꯒꯗꯕꯅꯤ
ꯍꯥꯏꯗꯤ ꯑꯍꯣꯡꯕ ꯑꯗꯨꯝ ꯂꯥꯛꯄꯅꯤꯅꯀꯣ ꯌꯥꯗꯕꯅꯦꯕ
ꯐꯤꯗꯁꯨ ꯁꯤꯒꯤ ꯐꯤꯅꯦꯅ ꯁꯤ ꯐꯤꯤꯁꯦ ꯑꯗꯨꯝ ꯇꯧ ꯂꯩ ꯌꯥꯄꯣꯠꯇꯦꯗꯅꯀꯣ ꯐꯤ ꯑꯁꯤ ꯊꯥ ꯈꯨꯗꯤꯡꯒꯤ ꯁꯤꯜꯂꯤ ꯑꯗꯨꯝ ꯗꯤꯖꯥꯏꯟꯁꯦ
ꯎꯝ ꯍꯥꯟꯅꯗꯤ ꯀꯩꯅꯣ ꯇꯧꯗ꯭ꯔꯥ ꯑ ꯎꯝ ꯀꯩꯅꯣ ꯑꯣꯏꯅ ꯀꯩ ꯍꯥꯏꯅꯤ ꯃꯄꯥꯟ ꯑꯄꯥꯛꯄꯁꯦ ꯃꯄꯥꯟꯗ ꯍꯛꯄꯁꯦ ꯍꯥꯟꯅ ꯃꯔꯛ ꯑꯃꯅ ꯑꯃꯨꯛ ꯌꯥꯝ ꯆꯥꯎꯕꯗꯣ ꯆꯠꯅꯔꯝꯃꯦꯕ ꯍꯧꯖꯤꯛꯁꯤꯅꯅꯦ ꯑꯃꯨꯛ ꯃꯆꯥ ꯑꯣꯏꯅ ꯆꯠꯄꯗꯣ ꯑꯗꯨ ꯑꯃꯨꯛ ꯆꯠꯅꯩꯑꯌꯦꯕ ꯑꯗꯨꯅ ꯑꯍꯣꯡꯕ ꯍꯥꯏꯗꯤ ꯐꯤꯗꯁꯨ ꯑꯗꯨꯃꯥꯏꯅ ꯇꯧꯋꯤ ꯑꯗꯩ ꯎ ꯀꯔꯤꯕ ꯐꯤ ꯌꯥꯝ ꯑꯃ ꯍꯥꯏꯕꯅꯤꯅꯦ ꯂꯩꯒ ꯃꯌꯥꯝꯒ ꯁꯥꯠꯄꯗꯣ ꯑꯗꯨꯗꯣ ꯑꯃꯨꯛ ꯆꯠꯅꯗ꯭ꯔꯦꯕ ꯍꯧꯖꯤꯛꯇꯣ
ꯎꯝ ꯐꯤꯒꯤ ꯍꯥꯏꯁꯦ ꯏꯃꯥꯁꯨ ꯐꯤꯒꯤ ꯇꯧꯋꯦꯕꯀꯣ ꯇꯧꯕꯒꯤ ꯋꯥꯗꯤ ꯐꯤꯒꯤ ꯃꯔꯝꯗꯗꯤ ꯈꯔ ꯈꯪꯉꯦ ꯑꯗꯨꯕꯨ ꯐꯤꯒꯤꯗꯤ ꯁꯨꯃꯥꯏꯅ ꯇꯧꯋꯤ ꯑꯩꯈꯣꯏꯒꯤ ꯑ ꯊꯝꯃꯅꯤꯕꯀꯣ ꯃꯤꯁꯦ ꯂꯥꯛꯑꯅꯦꯕ ꯊꯥ ꯑꯍꯨꯝ ꯃꯔꯤ ꯐꯥꯗꯤꯌꯦ ꯁꯤꯒꯤ ꯄꯣꯠꯁꯤꯗꯤ ꯄꯥꯝꯗꯦ ꯍꯥꯟꯅ ꯁꯨꯃꯥꯏꯅ ꯏꯟꯈꯔꯦ ꯍꯦꯛꯇ ꯍꯥꯏꯔꯛꯑꯦꯕꯀꯣ ꯃꯥꯅ ꯏꯟꯕ ꯅꯠꯇ꯭ꯔꯁꯨ ꯑꯇꯣꯞꯄ ꯑꯃꯅ ꯏꯟꯈ꯭ꯔꯦꯅ ꯑꯅꯧꯕ ꯑꯥ ꯍꯥꯏꯗꯤ ꯑꯅꯧꯕꯗꯣ ꯂꯩꯕ꯭ꯔꯥꯅ ꯑꯅꯧꯕꯁꯦ ꯅꯣꯡꯃ ꯅꯣꯡꯃꯒꯤ ꯗꯤꯖꯥꯏꯟꯁꯦ ꯑꯩꯈꯣꯏꯒꯤ ꯃꯤꯁꯦ ꯑꯩꯈꯣꯏ ꯁꯥꯔꯛꯄ ꯃꯤꯁꯦ ꯋꯥꯠ ꯇꯦꯗꯅꯀꯣ
ꯍꯣꯏ
ꯑꯗꯨꯅ ꯑꯩꯈꯣꯏꯒꯤ ꯂꯩꯗꯅ ꯑꯩꯈꯣꯏꯒꯤ ꯁꯝꯅ ꯍꯥꯏꯔꯕꯗ ꯀꯨꯔꯥꯛ ꯍꯥꯏ ꯀꯔꯥꯛ ꯀꯩ ꯀꯔꯥꯛ ꯅꯝꯕꯤ ꯀꯥꯏ ꯂꯩꯗꯅꯥꯀꯣ ꯑꯥ ꯀꯨꯔꯥꯛ ꯅꯝꯝꯕꯤꯁꯦ ꯑꯗꯨꯝ ꯀꯨꯔꯥꯛ ꯅꯝꯕꯤꯁꯤꯁꯨ ꯑꯗꯨꯝ ꯈꯦꯠꯅꯔꯛꯑꯦꯕ ꯑꯃꯨꯛ ꯃꯈꯟ ꯃꯈꯟ ꯑꯃꯨꯛ ꯑꯗꯨꯗꯒꯤ ꯆꯕꯥꯛꯅ ꯊꯥꯕ ꯆꯕꯥꯛ ꯑꯁ ꯈꯪꯗꯦ ꯌꯥꯝ ꯂꯩꯕꯅꯦ ꯃꯣꯏꯒꯤ ꯑꯩꯅ ꯁꯨꯝ ꯇꯥꯕꯩ ꯋꯥꯅꯤꯀꯣ ꯑꯗꯨꯗꯩ ꯃꯆꯨꯗꯁꯨ ꯃꯆꯨꯗ ꯁꯨꯃꯥꯏꯅ ꯁꯨꯃꯥꯏꯅ ꯂꯥꯡꯕ ꯃꯆꯨꯗ ꯑꯗꯨ ꯇꯧꯕ ꯑꯗ ꯌꯥꯝ ꯂꯩꯈ꯭ꯔꯦ ꯈꯪꯗꯦ ꯒꯤꯋꯥꯟ ꯇꯗꯤ ꯐꯤ ꯇꯪꯗꯁꯨ ꯃꯌꯥꯝ ꯂꯩꯈ꯭ꯔꯦꯕ
ꯂꯩ ꯑꯗꯨꯗꯤ ꯀꯃꯥꯏꯅ ꯇꯧꯋꯤ ꯍꯥꯏꯗꯤ ꯑꯅꯧꯕ ꯑꯃꯨꯛ ꯊꯣꯛꯂꯛꯄꯅꯤꯅ ꯍꯥꯟꯅ ꯇꯧꯔꯝꯕ ꯄꯣꯠꯁꯦ ꯑꯗꯨꯝ ꯀꯃꯥꯏꯅ ꯇꯧꯋꯦ
ꯍꯥꯟꯅ ꯇꯧꯔꯛꯄꯁꯦ ꯑꯗꯨꯝ ꯍꯣꯏ ꯐꯤꯗꯤ ꯌꯥꯝ ꯂꯧꯁꯤꯟꯅꯕ ꯅꯠꯇꯕꯅ ꯑꯗꯨꯒꯤ ꯐꯤꯗꯣ ꯑꯗꯨꯝ ꯍꯥꯟꯅꯒꯤ ꯑꯔꯤꯕ ꯀꯁꯇꯃꯔꯗꯨꯅ ꯑꯗꯨꯝ ꯄꯥꯝꯅꯕ ꯌꯥꯎꯋꯦꯕꯀꯣ
ꯑꯥ
ꯑꯗꯨꯗ ꯇꯧꯈ꯭ꯔꯅꯤ ꯑꯗꯨꯒꯤ ꯄꯣꯠꯇꯨꯗ ꯑꯗꯨꯝ ꯊꯝꯃꯒꯗꯤ ꯃꯥꯡꯗꯣꯏꯅꯦꯕꯀꯣ ꯑꯗꯣ ꯑꯅꯧꯕꯗꯣ ꯇ꯭ꯔꯦꯟꯗꯤꯡ ꯑꯣꯏꯕꯗꯣ ꯁꯤꯟ ꯇꯥꯔꯦꯗꯅ ꯑꯗꯨꯅꯤ ꯁꯤꯟꯅꯔꯤꯈꯩꯁꯦ ꯑꯗꯨꯅ ꯍꯧꯖꯤꯛꯁꯦ ꯄꯣꯠ ꯑꯃ ꯗꯨꯀꯥꯟ ꯑꯃ ꯇꯧꯒꯦ ꯍꯥꯏꯔꯒꯁꯨ ꯌꯥꯝꯅ ꯔꯤꯒꯨꯂꯔ ꯑꯣꯏꯅ ꯑꯩꯈꯣꯏꯒꯤ ꯑꯗꯨꯝ ꯍꯥꯟꯅꯒꯤ ꯄꯣꯠꯇꯨꯗ ꯑꯗꯨꯝ ꯊꯝꯃꯒ ꯑꯗꯨ ꯄꯣꯠꯇꯨꯗꯤ ꯌꯥꯗ꯭ꯔꯦꯕ ꯍꯧꯖꯤꯛ ꯃꯇꯝꯗ
ꯎꯝ ꯌꯥꯗꯦ
ꯁꯣꯁꯤꯜ ꯃꯤꯗꯤꯌꯥ ꯃꯠ
ꯃꯥꯅꯦ ꯑꯗꯩ ꯐꯤ ꯁꯥꯕ ꯍꯥꯏꯔꯒ ꯍꯥꯟꯅꯗꯤ ꯌꯥꯝ ꯇꯥꯡꯅꯅꯦ ꯑꯗꯨꯁꯨ ꯁꯥꯟꯅꯔꯝꯃꯤꯁꯦ ꯃꯤꯅ
ꯃꯥꯅꯦ ꯃꯥꯅꯤ
ꯍꯧꯖꯤꯛꯇꯤ ꯑꯗꯨꯝ ꯌꯨꯝꯊꯣꯡ ꯈꯨꯗꯤꯡꯗ ꯑꯗꯨꯃꯥꯏꯅ ꯁꯥꯟꯅꯔꯦꯕ ꯐꯤꯁꯨ
ꯑꯗꯨ ꯍꯥꯟꯅꯒꯤ ꯑꯩꯈꯣꯏꯒꯤ ꯌꯥꯝꯅ ꯇꯥꯛꯅ ꯁꯥꯕ ꯄꯣꯠꯀꯤ ꯈꯨꯠꯁꯥꯁꯦ ꯀꯩꯁꯨ ꯍꯦꯟꯖꯤꯟꯕꯗꯤ ꯉꯝꯄꯣꯠꯇꯦꯗ ꯍꯧꯖꯤꯛ ꯔꯥꯅꯤ ꯐꯖꯅ ꯁꯥꯕꯁꯦ ꯑꯗꯨ ꯐꯖꯅ ꯁꯥꯕ ꯍꯩꯈꯤꯕ ꯃꯤꯁꯦ ꯀꯅꯥꯝꯇꯗꯤ ꯊꯨꯒꯥꯏꯕꯗꯤ ꯉꯝꯃꯣꯏꯕ
ꯑꯧ
ꯑꯗꯨ ꯃꯥꯗꯨꯅꯦꯕ ꯃꯥꯁꯦ ꯀꯌꯥꯝ ꯍꯦꯟꯅ ꯍꯦꯟꯖꯟꯅ ꯀꯃꯥꯏꯅ ꯑꯗꯨꯗꯩ ꯑꯇꯣꯞꯄ ꯗꯤꯖꯥꯏꯟ ꯀꯃꯥꯏꯅ ꯁꯥ ꯉꯝꯒꯦ ꯍꯥꯏꯕꯗꯣ ꯑꯗꯨꯗ ꯂꯩꯔꯦ ꯑꯗꯣ ꯐꯖꯅ ꯈꯨꯠ ꯌꯥꯝꯗꯤ ꯐꯖꯕ ꯃꯤꯗꯗꯤ ꯀꯩꯁꯨ ꯍꯦꯟꯖꯟꯕꯗꯤ ꯉꯝꯄꯣꯠꯇꯦꯗ ꯑꯗꯨꯋꯗꯤ
ꯍꯣꯏ ꯑꯗꯨꯕꯨꯗꯤ ꯆꯨꯝꯃꯤ ꯈꯪꯗꯦꯗꯥ ꯊꯕꯛꯁꯦ
ꯍꯣꯏꯅ‌ꯦ ꯑꯗꯨꯅꯤ ꯍꯥꯏꯁꯦ ꯑꯗꯣ ꯅꯪꯒꯤꯗꯤ ꯀꯩꯀꯩ ꯅꯪ ꯐꯦꯚꯥꯏ ꯑꯣꯏꯕꯗꯤ ꯀꯃꯥꯏ ꯀꯩꯀꯩ ꯑꯣꯏꯒꯦ ꯐꯤꯗꯗꯤ ꯅꯪ ꯁꯨꯝ ꯄꯥꯝꯖꯕꯗ
ꯑꯩꯗꯤ ꯐꯤꯖ‌ꯦ ꯅꯪ ꯀꯩ ꯍꯥꯏꯗꯣꯏꯅꯣ ꯈꯪꯗꯦꯌꯦ ꯐꯤꯒꯤꯁꯦ ꯍꯥꯏꯗꯤ ꯎꯝ ꯈꯪꯗꯦ ꯑꯗꯨꯝ ꯍꯥꯏꯒꯦꯀꯣ ꯉꯁꯤꯐꯧꯗꯅꯦ ꯑꯗꯨꯝ ꯀꯩ ꯍꯥꯏꯅꯤ ꯂꯥꯏ ꯈꯣꯏꯔꯝꯕ ꯆꯠꯄ ꯍꯥꯏꯔꯁꯦꯕ ꯁꯤꯗꯩꯁꯤꯗ ꯑꯦ ꯑꯁꯤꯒꯤ ꯐꯤꯁꯦ ꯑꯃ ꯏꯅꯤꯡꯉꯤꯅꯦ ꯍꯥꯏꯔꯒ ꯏꯟꯕ ꯐꯪꯗꯕꯗꯣ ꯑꯗꯨꯝꯕꯅ ꯅꯝꯃ ꯂꯥꯛꯄꯅꯤꯅ ꯑꯩꯒꯤ ꯑꯄꯥꯝꯕꯗꯣ ꯑꯩꯅ ꯊꯝꯗ꯭ꯔꯦꯕ
ꯑꯣ
ꯍꯥꯏꯗꯤ ꯊꯝ ꯑꯩꯅ ꯁꯤꯗꯣ ꯄꯥꯝꯃꯦ ꯍꯥꯏꯔ ꯊꯝ ꯇꯥꯔꯗꯤ ꯐꯪꯗ꯭ꯔꯀꯥꯟꯗ ꯑꯗꯨꯝ ꯅꯨꯡꯉꯥꯏꯇꯕ ꯑꯗꯨꯝ ꯑꯣꯏꯗꯅ ꯑꯗꯨꯅ ꯑꯩꯅ ꯊꯝꯗ꯭ꯔꯦ
ꯑꯣ ꯁꯤꯒꯤꯁꯦ ꯑꯅꯧꯕ ꯑꯃ ꯁꯤꯟꯇꯣꯛꯅꯤꯡꯉꯤ ꯑꯩ ꯁꯤ ꯄꯣꯠꯁꯦ ꯄꯥꯝꯗ꯭ꯔꯦ ꯁꯤ ꯑꯅꯧꯕꯁꯦ ꯄꯥꯝꯃꯦ ꯍꯥꯏꯕꯗꯨꯒꯤ ꯄꯣꯠꯇꯨꯃ ꯂꯩꯇ꯭ꯔꯦꯕ
ꯍꯣꯏ ꯂꯩꯗꯤ ꯂꯩꯔꯝꯃꯤꯅꯦꯕ ꯂꯩꯕ ꯀꯥꯟꯗ ꯉꯝꯃꯣꯏꯗꯕꯗꯣ ꯑꯣꯏꯕꯒꯤꯀꯣ
ꯃꯥꯅꯦ ꯃꯥꯅꯦ
ꯊꯝꯃꯨꯔꯒ ꯍꯦꯟꯅ ꯀꯩꯅꯣ ꯇꯧꯋꯤꯗꯅ ꯑꯗꯨꯒꯤ ꯑꯗꯨꯝ ꯍꯥꯟꯅꯒꯤꯁꯦ ꯑꯗꯨꯝ ꯍꯥꯏꯥꯏꯅ ꯇꯧ ꯂꯩꯕꯗꯣ
ꯑꯗꯨꯐꯆꯥꯡ ꯇꯩ ꯆꯥꯡꯁꯤꯔ ꯍꯥꯏꯔꯨꯔꯒꯗꯤ ꯁꯣꯝꯅ ꯈꯜꯂꯤꯁꯤꯁꯨ ꯑꯗꯨꯝ ꯆꯨꯝꯃꯤꯅꯤꯅꯦ ꯇꯧꯅꯩꯖꯦ ꯁꯨꯝꯕꯁꯦ ꯃꯌꯥꯝ ꯑꯃ ꯊꯣꯛꯏꯅꯦꯕ ꯑꯗꯣ ꯑꯩꯒꯤꯗꯤ ꯅꯨꯄꯥꯅꯤꯅꯦ ꯑꯩꯒꯤ ꯑꯗꯨ ꯄꯣꯠꯇꯨꯗꯤ ꯈꯪꯗ꯭ꯔꯦ ꯑꯩꯒꯤꯗꯤ ꯍꯥꯏꯗꯤ ꯉꯁꯤ ꯈꯣꯡꯒ꯭ꯔꯥꯎ ꯑꯣꯏꯅ ꯁꯦꯠꯈꯤꯕ ꯈꯣꯡꯒꯥꯎ ꯐꯨꯔꯤꯠꯁꯦ ꯑꯩꯗꯤ ꯍꯞꯇꯥ ꯑꯃ ꯁꯦꯠꯂꯁꯨ ꯈꯪꯉꯣꯏ ꯍꯥꯏꯕ ꯃꯤꯅ ꯑꯁꯨ ꯅꯨꯄꯥꯗꯨꯗꯤ ꯌꯦꯡꯗꯦ ꯍꯥꯏꯕ ꯁꯨꯃꯥꯏ ꯈꯣꯡꯒꯥꯎ ꯐꯨꯔꯤꯁꯤꯗꯤ ꯑꯗꯨꯅꯤ ꯍꯥꯏꯗꯨ ꯌꯦꯡꯅꯗꯦ ꯍꯥꯏꯕ ꯍꯣꯏ ꯑꯩꯁꯤꯅ ꯍꯞꯇꯥ ꯑꯃ ꯁꯦꯠꯂꯦ ꯍꯥꯏꯕꯗꯤ ꯅꯠꯇꯕ ꯑꯗꯨ ꯁꯤꯟꯗꯦ ꯑꯩꯈꯣꯏꯁꯨ ꯀꯩ ꯇꯥ ꯑꯃꯗ ꯑꯅꯤꯔꯛꯇꯤ ꯑꯍꯨꯝꯂꯛꯇꯤ ꯁꯤꯟꯖꯩꯅꯤꯀꯣ ꯑꯗꯨ ꯑꯣꯏꯔꯒꯁꯨ ꯅꯨꯄꯥꯒ ꯅꯨꯄꯤꯒꯁ ꯌꯥꯝꯗꯤ ꯈꯦꯠꯅꯩꯀꯣ ꯑꯃꯔꯣꯝꯗ
ꯈꯦꯠꯅꯩ ꯍꯣꯏ ꯑꯗꯨꯅꯕꯨ ꯅꯨꯄꯥ ꯅꯨꯄꯤ ꯍꯥꯏꯅ ꯈꯥꯏꯗꯣꯛꯑꯝꯃꯤꯅꯦꯕ
ꯃꯥꯅꯦ ꯃꯥꯅꯦ ꯑꯗꯨꯅ ꯃꯦꯛ ꯀꯞꯅ ꯂꯥꯛꯏꯁꯦ ꯑꯩꯈꯣꯏ ꯅꯨꯄꯥꯒꯤ ꯅꯠꯇꯦ ꯍꯥꯏꯕ ꯅꯨꯄꯤꯒꯤꯅꯦ ꯍꯥꯏꯕ ꯇꯣꯉꯥꯟꯅ ꯁꯤꯗ ꯑꯩꯈꯣꯏꯒꯤ ꯄꯨꯔꯥ ꯑꯆꯧꯕ ꯏꯟꯗꯁꯇ꯭ꯔꯤ ꯑꯃ ꯑꯣꯏꯗꯅꯀꯣ ꯃꯦꯀꯞ ꯑꯥꯔꯇꯤꯁꯀꯤꯀꯣ
ꯍꯣꯏ
ꯑꯗꯣ ꯁꯤ ꯃꯌꯥꯝꯁꯦ ꯅꯨꯄꯤꯅꯅꯦꯕ ꯑꯗꯨꯒꯤ ꯄꯣꯠꯁꯦ ꯂꯩꯔꯝꯗ꯭ꯔꯒꯗꯤ ꯃꯣꯏꯁꯨ ꯀꯩꯝ ꯆꯥꯎꯈꯠꯂꯣꯏꯕ
ꯃꯥꯥꯟꯅꯦ ꯆꯥꯎꯈꯠꯂꯣꯢ
ꯁꯤꯖꯟ ꯑꯃꯗ ꯑꯩꯅ ꯈꯪꯅꯕ ꯑꯃ ꯂꯩꯌꯦ ꯃꯦꯀꯞ ꯑꯥꯔꯇꯤꯁ ꯑꯃ
ꯎꯝ
ꯂꯨꯍꯣꯡꯕꯒꯤ ꯁꯤꯖꯟꯗ ꯂꯥꯛ ꯃꯉꯥ ꯍꯦꯟꯅ ꯇꯥꯜꯂꯦꯌꯦ ꯃꯥꯒꯤ ꯌꯥꯝ ꯊꯤꯅ ꯑꯩꯈꯣꯏ ꯆꯤꯜꯂꯒꯗꯤ ꯑ ꯑꯗꯨꯗꯩ ꯂꯨꯍꯣꯡ ꯑꯃꯗ ꯃꯥꯅ ꯂꯧꯔꯤꯁꯦ ꯂꯤꯁꯤꯡ ꯀꯨꯟꯊ꯭ꯔꯥ ꯅꯤꯐꯨ ꯀꯣ ꯂꯤꯁꯤꯡ ꯀꯨꯟꯊ꯭ꯔꯥ ꯅꯤꯐꯨꯁꯦ ꯃꯥꯥ ꯇꯔꯦꯠꯇꯪ ꯂꯧꯔꯛꯑꯣ ꯑꯗꯨꯗꯤ ꯂꯥꯛ ꯃꯉꯥ ꯑꯗꯨꯝ ꯌꯧꯗ꯭ꯔꯣ
ꯌꯧꯗꯣꯏꯅꯦ ꯑꯔꯩ ꯇꯔꯦꯠꯇꯨꯗꯩꯗꯤ ꯍꯦꯜꯂꯝꯗꯣꯏꯅꯦꯕ
ꯍꯦꯜꯂꯝꯗꯣꯏꯅꯤ ꯑꯩꯈꯣꯏꯗ ꯃꯥꯅꯉꯣꯟꯗ ꯋꯥꯔꯤ ꯂꯤꯔꯛꯄꯗ ꯑꯗꯨꯝ ꯄꯤꯛꯅ ꯍꯥꯏꯕ ꯍꯥꯏꯕ ꯋꯥꯅꯦꯕ ꯍꯦꯠꯂꯝꯗꯣꯏꯅꯦ ꯍꯥꯏꯕ
ꯍꯣꯏ ꯑꯗꯨꯅ ꯑꯗꯨꯃꯥꯏꯅ ꯇꯛ ꯇꯥꯟꯊꯣꯛꯈ꯭ꯔꯒ ꯑꯇꯣꯞꯄ ꯑꯃꯨꯛ ꯇꯧꯕ ꯌꯥꯗ꯭ꯔꯅꯦ ꯊꯕꯛꯇꯣ ꯍꯥꯏꯗꯤ ꯁꯤꯖꯟ ꯃꯇꯝ ꯅꯠꯇ꯭ꯔꯀꯥꯟꯗ ꯃꯣꯏꯅ ꯍꯦꯟꯅ ꯐꯔ ꯄꯣꯠꯅꯤꯗ
ꯈꯪꯗꯦꯗ ꯑꯗꯨꯕꯨ ꯍꯧꯖꯤꯛꯁꯦ ꯑꯩꯈꯣꯏ ꯏꯈꯨꯔꯥ ꯑꯃꯅꯁꯨ ꯍꯥꯏꯕ ꯂꯩꯌꯦ ꯀꯣꯏ ꯀꯧꯔꯒꯗꯤ ꯅꯨꯄꯤꯗ ꯑꯗꯨꯝ ꯇꯧꯍꯣꯅꯅꯀꯣ ꯑꯗꯣ ꯅꯨꯄꯤꯁꯦ ꯅꯨꯄꯤ ꯃꯦꯀꯞ ꯑꯥꯔꯇꯤꯁ ꯃꯌꯥꯝ ꯑꯃ ꯇꯝꯅꯩꯌꯦꯕꯀꯣ ꯑ ꯑꯩꯅ ꯈꯜꯂꯤꯁꯤꯅ ꯀꯩꯒꯤꯅꯣ ꯑꯃꯨꯛ
ꯑꯣ
ꯍꯣꯏ ꯍꯣꯏ ꯑꯗꯨ ꯀꯩꯒꯤꯅꯣꯕ ꯇꯝꯃꯤꯁꯦ ꯑꯗꯣ ꯃꯣꯏꯁꯦ
ꯇꯝꯃꯤꯁꯦ ꯑꯁꯦꯡꯕꯒꯤꯅꯦ ꯁꯨꯃꯥꯏꯅ ꯑꯣꯏꯗꯣꯏꯅꯦꯕ ꯑꯁꯦꯡꯕꯩꯗꯤ ꯇꯝꯃꯤꯁꯦ ꯍꯧꯖꯤꯛ ꯑꯗꯨꯃꯥꯏꯅ ꯀꯩꯅꯣ ꯆꯠꯄꯗꯣ ꯆꯠꯇꯕꯤꯗ ꯃꯦꯀꯞ ꯃꯦꯀꯞ ꯑꯃꯐꯁꯨ ꯇꯧꯕꯗ ꯑꯗꯨꯝ ꯂꯤꯁꯤꯡ ꯑꯃ ꯁꯨꯃꯥꯏꯅ ꯂꯧꯋꯦ ꯍꯥꯏꯕ
ꯑꯣ ꯃꯁꯥꯒꯤ ꯑꯗꯨꯝ ꯇꯧꯖꯅꯕꯀꯣ
ꯑꯥ ꯃꯁꯥꯒꯤ ꯋꯥꯔꯤꯅꯦ ꯊꯪꯅꯕꯗ ꯑꯦ ꯏꯕꯦꯝꯃꯃ ꯀꯦꯕꯤꯌꯣ ꯍꯥꯏꯕ ꯀꯥꯟꯗꯣꯛ
ꯎꯝ
ꯑꯗꯨꯃꯥꯏꯅ ꯇꯧꯕ ꯀꯥꯟꯗ ꯂꯨꯄꯥ ꯂꯤꯁꯤꯡ ꯑꯃꯁꯦ ꯈ꯭ꯋꯥꯏ ꯄꯤꯛꯑꯕꯅꯦꯕ ꯑꯗꯨꯗꯨꯅ ꯂꯧꯋꯦꯕ ꯍꯣꯏ ꯑꯗꯣ ꯑꯗꯨꯅꯦ ꯌꯦꯡꯉꯣ ꯑꯗꯨꯃꯥꯏꯅ ꯍꯣꯏ ꯃ ꯈꯇꯪ ꯀꯦꯕꯒꯤ ꯍꯥꯟꯅꯗꯤ ꯑꯗꯣ ꯀꯦꯕ ꯍꯥꯏꯔꯤꯁꯦ ꯃꯤꯗꯣ ꯃꯥꯅ ꯃꯥꯅ ꯀꯤꯕꯗꯣ ꯐꯖ ꯇꯥꯔꯗꯤ ꯅꯦꯛꯁꯇꯁꯨ ꯑꯃꯨꯛ ꯂꯥꯛꯇꯣꯏꯅꯤꯗꯅ ꯑꯗꯨꯅ ꯇꯝꯃꯤꯗꯣ ꯑꯗꯨꯗꯨꯒꯤꯅꯦꯕ ꯑꯗꯨꯒ ꯍꯣꯏ ꯑꯅꯤ ꯊꯣꯛꯅꯁꯨ ꯂꯩꯌꯦ ꯑꯗꯨꯝ ꯏꯁꯥꯁꯒꯤ ꯍꯩꯅꯤꯡꯕꯒꯤꯀꯣ ꯏꯁꯥꯒꯤ ꯀꯦꯖꯕꯒꯤ ꯑꯗꯨꯃꯖꯨ ꯂꯩ ꯀꯦꯕ ꯍꯥꯏꯔꯒ ꯀꯦ ꯍꯩꯇꯦꯕ ꯑꯩꯗꯣ
ꯎꯝ
ꯑꯗꯨꯅꯦ ꯑꯩꯁꯨ ꯇꯝꯕ ꯆꯠꯅꯤꯡꯉꯤꯅꯦ ꯑꯗꯣ ꯀꯩ ꯀꯥꯟꯅꯗꯣꯏꯅꯣꯅ ꯑꯃꯨꯛ ꯈꯟꯗꯣꯔꯛꯄꯗꯣ
ꯁꯤꯗ ꯑꯩꯈꯣꯏꯒꯤ ꯑꯥ ꯏꯆꯟꯅꯨꯄꯤ ꯑꯃ ꯀꯦꯌꯦꯕꯀꯣ
ꯎꯝ
ꯃꯦꯀꯞ ꯑꯥꯔꯇꯤꯁ ꯃꯥ ꯆꯠ ꯑꯥ ꯃꯥ ꯇꯝꯃꯨꯔꯦ ꯇꯝꯃꯒ ꯃꯥꯖꯦ ꯇꯧꯕꯗ ꯑꯗꯨꯕꯨ ꯑꯩꯈꯣꯏꯒꯤ ꯑꯇꯣꯞ ꯄꯥ ꯑꯥ ꯑꯩꯈꯣꯏꯒꯤ ꯀꯩꯕ ꯏꯆꯟꯅꯨꯄꯤ ꯑꯃ ꯀꯩ ꯂꯨꯍꯣꯡꯕ ꯃꯇꯝ ꯑꯃ ꯑꯃ ꯑꯩꯈꯣꯏꯒꯤ ꯂꯩꯀꯥꯏꯒꯤ ꯂꯨꯍꯣꯡꯕꯖꯦ ꯃꯥ ꯑꯗꯨꯝ ꯅꯦꯛꯇꯕꯤꯗ ꯑꯇꯣꯞꯄ ꯑꯗꯨꯝ ꯏꯟꯁꯇꯥꯒ꯭ꯔꯥꯝꯗ ꯑꯃ ꯑꯃꯗ ꯑꯩꯈꯣꯏ ꯁꯣꯁꯦꯜ ꯃꯦꯗꯤꯌꯥꯗ ꯊꯥꯒꯠꯂꯛꯄ ꯇ꯭ꯔꯥꯟꯖꯦꯟꯗꯔ ꯑꯗꯨꯝ ꯅꯦꯛꯈꯤꯕꯗꯣ
ꯑꯥꯎ ꯑꯗꯨꯅꯦ ꯐꯖꯅ ꯀꯦꯕ ꯑꯗꯣ ꯍꯣꯏ ꯑꯗꯨꯗꯨꯅ ꯑꯃꯨꯛ ꯃꯥꯅ ꯀꯦꯕꯗꯣ ꯍꯧꯖꯤꯛꯀꯤꯗꯣ ꯅꯣꯏꯒꯤ ꯀꯩꯅꯣꯒꯤꯗꯣ ꯑꯗꯨ ꯃꯥꯅ ꯀꯦꯕꯗꯣ ꯑꯗꯨꯝ ꯐꯖ ꯇꯥꯔꯗꯤ ꯃꯥꯁꯨ ꯁꯣꯁꯦꯜ ꯃꯦꯗꯤꯌꯥꯗ ꯃꯥꯒꯤ ꯑꯦ ꯀꯥꯎꯟꯗꯤ ꯂꯩꯖꯩꯅꯤꯗꯅ ꯊꯥꯒꯠꯄ ꯀꯥꯟꯗ ꯑꯗꯨꯝ ꯃꯤꯅ ꯑꯗꯨꯝꯗꯤ ꯍꯥꯏꯔꯛꯀꯅꯤ ꯍꯧꯖꯤꯛꯇꯤ ꯁꯣꯁꯦꯜ ꯃꯦꯗꯤꯌꯥ ꯃꯇꯝꯅꯤꯅꯀꯣ ꯑꯩ ꯌꯨꯝꯗ ꯍꯩ ꯍꯥꯏꯕꯗꯣ ꯀꯅꯥꯝꯇꯅ ꯈꯪꯕꯤꯗꯕꯅꯦꯕ
ꯁꯨꯝ ꯌꯦꯡꯕꯗꯗꯤ ꯉꯁꯤꯕꯥꯎꯗ ꯅꯨꯄꯤꯒꯤ ꯑꯣꯏꯅ ꯁꯨꯃꯥꯏꯅ ꯃꯦꯀꯞ ꯑꯥꯔꯇꯤꯁꯀꯤ ꯇꯝꯃꯨꯕ ꯅꯨꯄꯤꯖꯦ ꯌꯥꯝ ꯀꯟꯅ ꯅꯦꯛꯅꯗꯦ ꯑꯅꯝꯕꯅ ꯇ꯭ꯔꯥꯟꯖꯦꯟꯗꯔꯖꯤꯅ ꯑꯣꯏꯅ ꯇꯣꯉꯥꯟ